ꯑꯣ
ꯍꯂꯣ ꯄꯥ ꯑ ꯍꯜꯂꯣ ꯍꯜꯂꯣ
ꯎꯝ
ꯍꯧꯗꯣꯡ ꯎꯕ ꯍꯧꯖꯤꯛꯇꯣ ꯑꯁ ꯐꯖꯕꯅꯦ
ꯑꯥ ꯌꯥꯎꯈ꯭ꯔꯦ ꯑꯩꯗꯤ ꯍꯥꯟꯅ ꯆꯠꯈ꯭ꯔꯒꯦꯀꯣ
ꯉꯥꯏꯈꯣ ꯍꯥ ꯂꯥꯏꯅꯥꯗꯨꯁꯨ ꯑꯩꯠ ꯀ꯭ꯔꯤꯔꯥ ꯆꯤ ꯃꯦꯡꯒꯣ ꯆꯥꯅꯤꯡꯉꯥꯏ ꯀꯣ ꯍꯣꯏ ꯀꯣꯕꯤ
ꯑꯈꯣꯏ ꯌꯥꯎꯗꯣ ꯑꯗꯨ꯭ꯔꯤꯌꯦꯅ ꯑꯗꯨꯒꯤ
ꯍꯣꯏ ꯍꯥꯟꯅ ꯍꯥꯏꯕꯤꯈ꯭ꯔꯦ ꯑꯩꯅ ꯁꯣꯔꯠꯀꯥꯠꯇ ꯆꯠꯁꯤꯔꯥ ꯍꯥꯏ ꯇꯅꯨꯡꯥꯏ ꯍꯂ
ꯏꯁꯤꯡ ꯂꯩꯕ꯭ꯔꯥꯀꯣ ꯈ ꯍꯪꯉꯣ ꯃꯉꯣꯟꯗ ꯊꯋꯥꯟꯗ ꯏꯁꯤꯡ ꯏꯁꯤꯡ ꯂꯩꯕ꯭ꯔꯥꯅꯍ ꯏꯁꯤꯡ ꯂꯩꯗꯤ ꯂꯩꯔ ꯃꯣꯏꯗ
ꯀ꯭ꯔꯤꯁꯤꯒꯣ ꯈꯪꯗꯦ ꯏꯁꯤꯡ ꯂꯩꯕ꯭ꯔꯥ ꯁꯤ ꯂꯝꯕꯤꯗ ꯑꯁ ꯅꯪ ꯂꯥꯛꯄꯗ ꯃꯣꯏ ꯘꯔꯤꯅ ꯂꯥꯛꯑꯣꯦ ꯅꯪꯁꯥꯏ ꯂꯝꯕꯤꯗ ꯍꯥꯏ ꯀꯔꯥ ꯍꯧ ꯍꯧꯖꯤꯛꯀꯤ ꯄꯨꯁꯤꯀꯤꯦ ꯑ ꯎ ꯁ꯭ꯋꯥꯏ ꯌꯥꯝ ꯐꯖꯩꯌꯦ ꯑꯩ ꯑꯩꯈꯣꯏ ꯃꯔꯨꯞ ꯑꯩꯈꯣꯏꯒꯤ ꯑꯩꯈꯣꯏ ꯃꯔꯨꯞ ꯑꯩꯈꯣꯏꯒꯤ ꯀꯦꯠꯅꯤ ꯈꯪꯉꯦ ꯑꯗꯨ ꯊꯨꯃꯜ ꯍꯦ ꯅꯪꯗꯨꯣ ꯑꯣꯒ꯭ꯔꯤꯔꯥ ꯍꯣꯏꯍꯦ ꯈꯔ ꯂꯩꯍꯥ ꯄꯣ ꯍꯦ ꯂꯥꯛ ꯃꯜꯂꯦ ꯋꯥꯔ ꯐꯔꯥ
ꯁꯕꯦꯟꯗꯦ ꯆ
ꯍꯁꯍꯣꯏ ꯎꯨꯡ ꯀꯌꯥ ꯇꯥꯔꯕ꯭ꯔꯥ
ꯑꯎ
ꯅꯔꯤꯛ ꯄꯥꯕ ꯃꯤꯅ ꯇꯦ ꯍꯣꯏ
ꯀꯅꯥꯔꯣ
ꯑꯩꯈꯣꯏꯒꯤ ꯖꯨꯅꯤꯌꯔ ꯑꯃꯗꯣ
ꯀꯅꯥꯗꯗꯣ
ꯄ꯭ꯔꯦꯁ ꯍ ꯉꯍꯥꯏ ꯈꯦ ꯆꯥꯣ ꯗꯥꯏꯅꯥꯒꯤ ꯀꯣꯜ ꯂꯥꯛꯑꯦ
ꯄꯥ ꯄ ꯌꯥꯗ꯭ꯔꯣ ꯅ ꯅꯪꯣꯟ ꯇꯧꯔꯒ ꯄꯈ ꯍꯥꯇꯗꯤ
ꯃꯤꯅꯤꯁꯨꯨ ꯇꯞꯄꯦ ꯍꯦ
ꯑꯗꯨꯅꯦ ꯑꯩꯗꯤ ꯐꯣꯔꯒꯨꯝꯕ ꯁꯨꯕ꯭ꯔꯥ ꯍꯥꯏꯔꯒ ꯑꯩꯅ ꯀꯦ ꯇꯣꯛ ꯇꯧꯕꯗ ꯑꯗꯨꯒꯤ ꯆꯠꯇꯕ ꯃꯥꯜꯂꯦ ꯑ
ꯗꯨꯀꯥꯟꯗ ꯉꯥꯏꯔꯝꯒꯦ ꯇꯥꯞꯅ ꯇꯞ ꯃꯥꯜꯂꯥꯛꯑꯣ
ꯎꯝ ꯋꯥꯔꯦ ꯍꯦ ꯁꯦꯉꯃꯒꯤ
ꯁꯦꯃꯤ ꯁꯤꯔꯤꯗꯤ ꯁꯉ ꯍꯅꯅꯤꯒꯃꯦꯗ ꯄꯩꯁꯥꯁꯨꯃꯥꯡꯉꯦ
ꯂꯝꯕꯤ ꯆꯠꯄꯗꯣ ꯃꯤ ꯁꯨꯗꯕꯒꯤ ꯂꯥꯛꯅꯤꯡꯗ꯭ꯔꯦ ꯍꯥꯏꯔꯗꯤ ꯃꯣꯏꯗꯣ ꯑꯃꯨꯛ ꯁꯥꯎꯔꯛꯒꯅꯦꯕ ꯍꯣꯏ ꯍꯣꯏꯁꯨ ꯑꯣꯀꯦꯒꯤꯇꯥꯁꯨ ꯑꯗꯨꯝ ꯇꯧꯕ
ꯅꯦꯛꯁꯇꯗꯤ ꯑꯩꯗꯤ ꯁꯥꯟꯅꯕ ꯆꯠꯂꯣꯏꯔ
ꯊꯪꯗꯤ ꯑꯩꯁꯨ ꯁꯅꯅꯤꯡꯗ꯭ꯔꯦ ꯎꯝ ꯑꯩ ꯔꯥꯁꯤꯒꯔꯤꯁꯨ ꯎꯁꯥ ꯂꯩꯇ꯭ꯔꯦ ꯀ ꯍꯥꯏꯒ ꯑ ꯎꯁꯤ ꯌꯥꯝ ꯆꯠꯈ꯭ꯔꯦ ꯑꯩꯒꯤꯀꯥꯟꯗ ꯋꯥꯟ ꯄꯣꯏꯟ ꯇꯨꯔꯥ ꯋꯥꯟ ꯄꯣꯏꯟ ꯊ꯭ꯔꯤꯔꯥ ꯑꯗꯨꯃꯈꯛ ꯂꯩꯔꯝꯒꯨꯅꯤ ꯋꯥꯟ ꯄꯣꯏꯟ ꯇꯨ ꯂꯩꯔꯝꯃꯨꯅꯤ
ꯈꯔꯗꯤ ꯆꯪꯗꯤ ꯆꯪꯒꯅꯤꯅ
ꯎꯝ ꯍꯣꯏ ꯑꯗꯨ ꯁꯨ ꯁꯨꯅ ꯆꯪꯉꯗꯤ ꯌꯥꯝ ꯐꯩ
ꯑ
ꯍꯌꯦꯡ ꯍꯌꯦꯡ ꯍꯪꯆꯤꯠ ꯑꯃꯨꯛ ꯄꯩꯁꯥ ꯆꯠꯀꯅꯤ
ꯑꯣ ꯁꯤ ꯇꯗꯦꯗꯀꯣ ꯑꯁꯂꯣꯔꯦ
ꯁꯔꯗꯦꯗ ꯏꯚꯅꯤꯡ ꯇꯔꯥ ꯀ꯭ꯔꯤꯗꯥꯥ ꯅꯨꯡꯊꯤꯟ
ꯈꯔ ꯉꯟꯅ ꯆꯠꯁꯦ ꯁꯇꯔꯗꯦꯗꯣ ꯃꯤꯇꯤꯡ ꯇꯕ ꯌꯥꯏ ꯑꯃꯨꯛ
ꯍꯣꯏ ꯑꯣ ꯅꯪ ꯕꯣꯟꯗ ꯍꯥꯏꯈ꯭ꯔꯣꯀꯣ ꯁꯤꯗꯣ ꯃꯥ ꯆꯠꯀꯦꯔꯥ ꯆꯠꯂꯣꯏꯔꯥ
ꯑꯣ ꯑꯁ ꯀꯥꯎꯥꯎꯗꯁꯤ ꯌꯥꯔꯃ
ꯎꯝ ꯊꯕꯛ ꯆꯠꯅꯤꯅꯀꯣ ꯃꯥ ꯍꯥꯏꯔꯁꯤ
ꯑꯩꯈꯣꯏꯁꯨ ꯑꯗꯨꯝ ꯑꯩꯈꯣꯏꯁꯨ ꯃꯥꯅ ꯆꯠꯁꯦ ꯍꯥꯏꯕꯒꯤ ꯑꯃ ꯑꯥ ꯐꯤꯗ ꯂꯥꯏꯕꯅꯤꯅ ꯆꯠꯄꯅꯦ ꯍꯥꯏꯕ ꯌꯥꯏꯅ ꯃꯤ ꯀꯥꯎꯕ ꯑ ꯃꯤ ꯀꯥꯎꯕ ꯃꯇꯝꯅ ꯆꯄ ꯑꯗꯨ꯭ꯔꯗꯤ ꯆꯠꯄ ꯐꯪꯉꯣꯏꯅ ꯑꯩꯈꯣꯏ ꯀꯆꯦꯛ ꯐꯗ ꯀꯔꯝ ꯀꯥꯟꯅ ꯂꯥꯛꯀꯅꯤ ꯍꯥꯏꯕ꯭ꯔꯥ
ꯊꯦꯡꯪꯨ ꯗꯤꯁꯋꯤꯛ ꯗꯤꯁ ꯋꯤꯛ ꯁꯀꯣꯠ ꯄꯤꯔ ꯅꯤ ꯍꯥꯏ ꯑꯩ ꯒ꯭ꯔꯤꯔ ꯂꯦꯛꯄꯗꯣ ꯅꯨꯄꯤ ꯅꯨꯄꯤ ꯅꯨ ꯏꯄꯥꯗꯤ ꯂꯦꯛꯄ ꯌꯥꯗꯕꯅꯤ ꯍꯥꯏꯕꯅꯦꯕ ꯃꯥ ꯏꯟꯀ꯭ꯋꯥꯏꯔꯤ ꯇꯧꯔꯒ ꯑꯃꯨꯛ ꯍꯥꯏꯔꯛꯀꯦ ꯍꯥꯏꯌꯦꯦ
ꯑꯣ ꯇꯣꯉꯥꯟꯅ ꯂꯩꯄ ꯌꯥꯏ ꯏꯅꯃꯣ
ꯑꯦ ꯆꯠꯇꯤ ꯆꯠꯅꯤꯡꯉꯦꯀꯣ
ꯍꯣꯏ ꯅꯨꯄꯤ ꯅꯨꯄꯥꯗꯤ ꯌꯥꯗꯤ ꯌꯥꯔꯣꯏ ꯈꯪꯉꯦ
ꯍꯣꯏ ꯌꯥꯗꯦ ꯍꯥꯏꯌꯦ ꯑ ꯗꯦ ꯇꯥꯏꯝꯒꯗꯤ ꯌꯥꯏ ꯍꯥꯏ ꯅꯨꯡꯗꯥꯡꯒꯗꯤ ꯌꯥꯗꯤꯦ ꯍꯥꯏꯌꯦ
ꯑꯣ ꯄꯩꯁꯥꯗꯨ ꯀꯌꯥꯅꯤ ꯍꯥꯏꯕ꯭ꯔꯥ ꯋꯥꯟ ꯊꯥꯎꯖꯟ
ꯋꯥꯟ ꯄꯣꯏꯟ ꯇ ꯔ ꯋꯥꯟ ꯄꯣꯏꯟ ꯇ ꯊ꯭ꯔꯤ ꯔꯦ ꯋꯥꯟ ꯏꯔ ꯂꯤꯦꯛꯄ ꯇꯣ ꯀꯣ
ꯌꯥꯗꯤ ꯌꯥꯏꯅ ꯑꯗꯨ ꯑꯁ ꯀꯤꯗꯤ ꯀꯤꯌꯦꯦꯗ ꯃꯇꯝ ꯃꯇꯝꯁꯨ ꯐꯠꯇꯦ
ꯑꯗꯨꯅꯤ ꯀꯤꯁꯨ ꯀꯤꯒꯦ ꯂꯦꯛꯄꯗꯣ ꯀꯤꯌꯦꯕ
ꯋꯥꯟ ꯏꯕꯅꯤ ꯑꯗꯨꯉ
ꯍꯥꯥ
ꯅ ꯑꯦꯅꯤ ꯌꯥ ꯂꯧꯎꯔꯁꯦ ꯑꯩꯒꯦꯅ ꯇꯥꯗ ꯑꯌꯥ ꯏꯕ꯭ꯔꯑꯣꯅ
ꯎ ꯍꯣꯏ ꯑꯩꯉꯣꯟꯗꯁꯨ ꯍꯥꯏꯌꯦ ꯑꯩꯅ ꯍꯥꯏꯕꯤꯗꯕ ꯍꯣꯏ ꯅꯅꯤ ꯀꯥꯡꯥꯄꯣꯛꯁꯨ ꯑꯃꯝꯃꯛꯑꯦ ꯍꯥꯏꯕꯤꯈ꯭ꯔꯦ ꯑꯦ ꯍꯧꯖꯤꯛ ꯍꯅ ꯍꯣꯏ ꯍꯥꯏꯕꯤ ꯈꯔꯦ ꯃꯇ ꯂꯣꯟꯗꯒꯤ ꯅꯅꯦꯕꯥꯅꯤꯅ ꯑꯗꯨꯃꯥꯏꯅ ꯇꯧꯅꯤ ꯍꯣꯏ ꯔꯤꯃꯥꯏ ꯑꯃꯨꯛ ꯀꯥꯎꯕ꯭ꯔꯥꯀꯣ ꯃꯣꯏ ꯈꯨꯟꯗꯣ
ꯏꯣ ꯍ ꯁꯠꯇꯒꯤꯦꯔꯥ ꯅꯀꯥꯂꯣꯅ ꯁ
ꯣ ꯀꯥꯂꯣꯡꯗꯅꯦ ꯍꯧꯖꯤꯛ ꯀꯥꯎꯕꯗꯣ ꯂꯥꯛꯕꯗꯣ
ꯑꯣ
ꯑꯗꯨ ꯅꯅꯥ ꯇ ꯁꯔ ꯌꯦꯅꯅ ꯟꯂ ꯇ꯭ꯔꯤꯅꯣ ꯍꯥꯟ ꯍꯥ
ꯅꯣꯏ ꯏꯅꯦ ꯀꯥꯏꯗ ꯌꯥꯎꯔꯦ
ꯁꯤ ꯒꯥꯔꯤ ꯂꯥꯛꯄ ꯃꯈꯥꯗ ꯅꯪꯒꯤ ꯃꯈꯥꯗ
ꯑꯣ
ꯀ꯭ꯔꯤ ꯂꯥꯏ ꯃꯥꯏ ꯀꯥꯎꯕ꯭ꯔꯣ ꯀꯣ ꯃꯣꯏꯗꯣ ꯇꯂꯦ ꯇꯂꯦ ꯐꯖꯩꯗꯤ ꯐꯖꯩꯍꯦ ꯃꯝꯝꯕ ꯀꯥꯟꯗ ꯁꯤ ꯇꯥꯔꯣꯡꯁꯦ ꯂꯥꯏꯛꯇ ꯍꯥꯏꯗꯅ ꯅꯗꯥ ꯑꯗꯝꯗ
ꯏ ꯆꯣꯥꯏꯇꯦꯅꯦ ꯏ ꯔꯨꯅꯤꯉꯥꯏ ꯍꯧꯖꯤꯛ
ꯍꯝ
ꯃꯠ ꯈꯔꯝꯅꯦ
ꯑꯩꯈꯣꯏꯒꯤꯗꯤ ꯄꯣꯛꯗꯒ ꯂꯧꯔꯣ ꯍ ꯋꯥꯏ ꯍꯦꯟꯁꯤꯗꯤ ꯑꯗꯨꯅꯦ ꯇꯞꯄꯦ ꯎꯁꯥꯅꯦꯔꯒ ꯌꯥꯗꯦ
ꯁꯤꯁꯨ ꯑꯩꯈꯣꯏ ꯀꯣꯜ ꯇꯧꯗ꯭ꯔꯗꯤ
ꯑꯩꯈꯣꯏꯒꯤ ꯄꯥꯔꯐꯣꯔꯃꯦꯟꯁꯇꯨ ꯌꯦꯡꯕ꯭ꯔꯥ ꯀꯣ
ꯀ꯭ꯔꯤꯕꯨ
ꯑꯩꯈꯣꯏ ꯉꯥꯡꯕ ꯇꯧꯕꯗꯨ ꯐꯜꯂꯤ ꯑꯦꯛꯇꯤꯚ ꯇꯧꯕ꯭ꯔꯥ ꯇꯧꯗꯕ꯭ꯔꯥ ꯍꯥꯏꯕꯗꯨ ꯆꯦꯛ ꯇꯧꯕ ꯃꯥꯜꯂꯦꯕ
ꯑ
ꯇꯨꯒꯅꯤꯗ ꯎꯝ ꯃꯣꯁ ꯆꯦ ꯆ ꯆ ꯍꯥꯏꯥꯏꯥꯎ ꯊꯧ ꯊꯧꯕ ꯇꯥꯟꯕꯨꯗꯨ
ꯑꯗꯣ ꯑ ꯍꯣꯏ ꯆ ꯆꯠꯃꯤꯟꯅꯕ ꯅꯨꯄꯥꯔꯁꯨ ꯃꯥꯒꯤ ꯃꯔꯨꯞ ꯄꯣꯛꯑꯣ ꯍꯥꯏꯈ꯭ꯔꯁꯦ ꯃꯊꯟꯇ ꯅꯨꯡꯉꯥꯏꯔꯣꯏ ꯃꯥ ꯉꯁꯤꯁꯨ ꯍꯪꯉꯤꯅ ꯑꯩꯈꯣꯏ ꯋꯥ ꯉꯥꯡꯕꯗꯣ ꯑꯩꯉꯣꯟꯗ ꯍꯥꯏꯕ꯭ꯔꯥꯅ ꯑ ꯏꯕꯗꯣ
ꯎꯝ ꯀꯥꯎꯔꯣ ꯍꯥꯏꯌ ꯃꯥꯒꯤꯦ ꯃꯔꯔꯣ
ꯃꯣꯏꯗꯣ ꯆꯠꯅꯤꯡꯗꯤ ꯑꯣꯐ ꯂꯥꯎꯔꯒ ꯆꯠ ꯌꯥꯏꯑꯦꯅꯗꯤ ꯍꯥꯏꯕꯅꯦ
ꯑꯣ ꯍꯣꯏ ꯑꯗꯨ ꯂꯗꯥꯥꯏꯅꯥꯗꯗꯤ ꯀꯥꯎꯕꯤꯁꯦꯅ
ꯍꯣꯏ ꯌꯥꯔꯦ ꯃꯤ ꯑꯇꯣꯞꯄꯒꯤ ꯁꯤꯤꯠ ꯂꯥꯏꯇ꯭ꯔꯦ
ꯑ
ꯃꯤꯁꯨ ꯃꯥꯒꯤ ꯃꯔꯨꯞ ꯅꯨꯄꯥ ꯄꯨꯒꯅꯤ ꯑꯗꯨꯒꯤ ꯑꯗꯨ ꯅꯨꯄꯥꯗꯣ ꯒꯥꯔꯤ ꯃꯆꯥꯗꯣ ꯊꯥꯎꯕ ꯍꯥꯏꯔꯗꯤ ꯑꯗꯨ ꯅꯨꯄꯥꯗꯣ ꯍꯥꯏꯇꯦ ꯍꯥꯏꯌꯦ
ꯎꯝ
ꯃꯥꯅ ꯑꯗꯨꯝ ꯄꯤꯛ ꯇꯥꯎꯕ ꯃꯥꯜꯂꯦ
ꯑꯗꯨꯅꯦ ꯑꯁ ꯍꯌꯦꯡꯈꯣꯏ ꯆꯠꯂꯗꯤ ꯃꯤ ꯌꯥꯝꯅ ꯀꯂꯛꯀꯗꯕꯗꯣ ꯆ ꯑꯐꯁꯨ ꯀꯥꯎꯗꯦ ꯑꯐꯁꯨ ꯀꯥꯎꯗ ꯍꯥꯏꯅꯒꯦꯅ ꯍꯥꯏꯅꯁꯨ ꯁꯣꯏꯗꯅ ꯍꯥꯏꯔꯛꯀꯅꯤ ꯈꯪꯉꯦ
ꯒꯥꯔꯤ ꯂꯩꯇꯕꯅꯤꯅ ꯎꯄꯥꯏ ꯂꯩꯇꯦ ꯑꯩ ꯑꯁꯒꯤ ꯅꯥꯔꯤꯗꯤ ꯌꯥꯝ ꯀꯣꯏꯈꯔꯤꯅ ꯑꯃ ꯑꯗꯨ ꯃꯐꯝ ꯃꯐꯝꯐꯝ
ꯈꯔ ꯃꯥ ꯌꯥꯝ ꯆꯠꯈ꯭ꯔꯦꯕ ꯑꯗꯨꯝ ꯂꯩꯍꯧꯔꯁꯤꯅ
ꯀꯥꯏ ꯏꯗꯦ ꯑ ꯀꯁ ꯨꯡ ꯂꯥꯛꯀ ꯃꯇꯝꯗ ꯆ ꯄ ꯌꯥꯏꯅ
ꯍꯣꯏ ꯃꯨꯛ ꯆꯠꯄꯤ ꯌꯥꯏ ꯑꯩꯈꯣꯏꯀꯣ
ꯟ ꯈꯣꯏꯁꯨ ꯋꯥ ꯍꯥꯥꯎ ꯋꯥꯔꯁꯨ ꯌꯥꯗ ꯑꯕꯨꯋꯥꯅꯤꯅꯗꯁꯨ
ꯎꯝ ꯍꯣꯏ ꯆꯠꯃꯤꯟꯅꯕ ꯌꯥꯏ ꯃꯊꯪꯗꯗꯤ ꯗꯥꯏꯅꯥ ꯄꯨꯔꯔꯣꯏꯁꯦ ꯕꯤꯠ ꯂꯩꯇꯦꯃ ꯕꯤꯠ ꯍꯥꯏꯁꯤꯔꯥ ꯃꯥꯒꯤ ꯏꯟꯇꯔꯦꯁ ꯄꯤꯔꯦꯕ ꯁꯨꯝ ꯁꯨꯞ ꯆꯠꯂꯒ ꯂꯩꯔꯦꯕ ꯀꯣꯏꯕꯒꯨꯝꯕꯗꯗꯤ ꯈꯔ ꯋꯥ ꯌꯥꯝ ꯉꯥꯡꯕꯅ ꯐꯩꯌꯦꯕ
ꯎꯝ
ꯃꯥꯅ ꯃꯔ ꯃꯣꯏ ꯄꯩꯁꯥ ꯂꯩꯇꯕꯒꯤ ꯋꯥ ꯉꯥꯛꯇ
ꯑꯩ ꯎꯕ꯭ꯔꯥ ꯅꯣꯏ ꯑꯅꯤ ꯑꯣ ꯅꯣꯏ ꯅꯤꯕꯁꯨ ꯎꯔꯦ
ꯑꯩꯩ ꯁꯥꯟꯗꯩ ꯀꯦ ꯑꯗꯨꯗ ꯄꯥꯛ ꯉꯥꯡꯗꯦꯅ ꯃꯥꯗꯤ ꯏ ꯏ ꯂ ꯏ ꯍꯥꯕꯒꯤ ꯑꯩꯈꯣꯏ ꯀꯔꯤꯒꯨꯝꯕ ꯆꯥꯅꯤꯡꯕ꯭ꯔꯁꯨ ꯍꯥꯏꯕꯗꯣ ꯌꯥꯗ꯭ꯔꯦꯕ ꯍꯣꯏꯗꯤ ꯄꯩꯁꯥ ꯂꯩꯗ꯭ꯔꯁꯨ ꯆꯥꯅꯤꯡꯉꯥꯏꯗꯤ ꯑꯦꯗꯖꯁ ꯇꯧꯋꯅ ꯃꯥꯗꯤ ꯑꯗꯨꯝ ꯇꯧꯗ꯭ꯔꯕ ꯑꯗꯨꯒ ꯃꯃꯥꯒꯤ ꯊꯃꯣꯏꯁꯨ ꯈꯪꯗ꯭ꯔꯒ ꯑꯩꯈꯣꯏꯁꯨ ꯁꯤ ꯆꯥꯁꯦ ꯁꯤ ꯆꯥꯁꯦ ꯍꯥꯏꯕꯁꯨ ꯌꯥꯗꯦ
ꯑ
ꯍꯪ ꯍ
ꯁꯨꯍꯪ ꯑꯩꯣꯏꯔꯣꯝꯗ ꯂꯥꯛꯑꯣ ꯀꯣ ꯃꯣꯏꯒꯤ ꯒꯥꯔꯤ ꯂꯥꯛꯑꯌꯦ ꯑꯁꯤꯗ ꯑ ꯃꯠꯇꯦ
ꯃꯣꯏ ꯁꯣꯡ ꯈꯣꯏ ꯂꯥꯛꯑꯒ ꯁꯣꯡꯁꯨ ꯂꯩꯇꯦ
ꯟꯗ
ꯀꯅꯥꯔꯣ
ꯨꯡꯕꯨꯖꯦ
ꯑꯣ ꯍꯣ ꯁꯪꯈꯋꯥꯑ ꯂꯥꯏ ꯇꯅ
ꯑ ꯑꯣꯏ ꯐꯣꯟ ꯀꯁꯨ ꯇ ꯃ ꯇꯣꯣꯏꯗ ꯍꯥꯟꯅ ꯆꯠꯂ
ꯀꯅꯥꯔꯣ
ꯄꯨꯡ ꯐꯥꯎꯖꯩ ꯍꯡꯅꯦ ꯒꯥꯔꯤꯗ ꯍꯥꯟꯅ ꯆꯠꯈ꯭ꯔꯁꯦ ꯍꯥꯏꯔꯤꯕꯅꯦ
ꯑꯣ
ꯑꯩꯈꯣꯏ ꯑꯪꯀꯜ ꯑꯩꯈꯣꯏ ꯂꯥꯏꯕꯅꯤꯅ
ꯎꯝ ꯍꯣꯏ ꯍꯣꯏ ꯆꯠꯂꯣꯏꯍꯦ ꯌꯥꯔꯦ ꯀꯔꯛꯍ ꯐꯥꯏ ꯆꯠꯄꯣ ꯊꯝꯃꯣ ꯆ